ꯑ
ꯇꯥꯕ꯭ꯔꯣ
ꯍꯜꯂꯣ
ꯑꯣ ꯇꯥꯔꯦ
ꯇꯥꯕ꯭ꯔꯣ
ꯇꯥꯔꯦ ꯇꯥꯔꯦ
ꯀꯔꯤ ꯆꯥꯔꯒ ꯂꯩꯕ꯭ꯔꯥ
ꯀꯌꯤꯝ ꯆꯥꯗꯦꯗ
ꯍꯨꯏ ꯆꯥꯗꯦ
ꯎꯝ
ꯑꯗꯨꯗꯤ ꯍꯧꯗꯣꯡ ꯆꯥꯔꯒ ꯂꯩꯕ꯭ꯔꯥ
ꯑꯗꯨꯁꯨ ꯆꯥꯗꯦ ꯅꯪ ꯆꯥꯔꯒ ꯂꯩꯕ꯭ꯔꯣꯅꯦ ꯑꯌꯨꯛꯇ ꯍꯦꯛ ꯍꯧꯒꯠꯂꯛꯕ ꯍꯨꯏ ꯍꯧꯗꯣꯡ ꯆꯥꯅꯕ꯭ꯔꯣꯅꯦ ꯅꯪꯗꯤ
ꯑꯌꯨ ꯑꯌꯨ ꯑꯌꯨꯛꯀꯤ ꯑꯌꯨꯛꯇ ꯍꯦꯛ ꯍꯧꯒꯠꯂꯕ ꯍꯨꯏ ꯍꯧꯗꯣꯡ ꯆꯥꯈ꯭ꯔꯕ ꯆꯥꯔꯕ ꯅꯨꯃꯤꯠ ꯆꯨꯞꯄꯁꯦ ꯅꯨꯡꯉꯥꯏꯔꯒ ꯂꯩꯗꯣꯏꯅꯦ ꯅꯪꯗꯤ ꯆꯥꯗꯦ ꯍꯧꯗꯣꯡꯒ ꯍꯨꯏ
ꯅꯪꯒꯤ ꯍꯦꯜ ꯏꯗꯨꯀꯦꯁꯟꯁꯤꯗꯤ ꯅꯪꯒꯤ
ꯑꯦ ꯅꯣꯛꯀꯅꯨ ꯍꯥꯏꯅ ꯅꯣꯛꯄꯒꯤ ꯑꯩꯁꯤ ꯑꯅꯤꯔꯛ ꯅꯣꯛꯈ꯭ꯔꯦ ꯅꯪꯅ ꯂꯨꯄꯥꯀꯨꯟ ꯂꯩꯔꯦ ꯑꯩꯉꯣꯟꯗ ꯄꯤꯔꯛꯀꯗꯞꯁꯦ
ꯄꯨꯡ ꯀꯌꯥꯗ ꯍꯧꯒꯠ ꯍꯧꯒꯠꯄꯅꯣ
ꯑꯁ ꯄꯨꯡ ꯕꯣꯜ ꯌꯦꯡꯒꯦ ꯍꯥꯏꯅ ꯄꯨꯡ ꯃꯔꯤ ꯃꯈꯥꯏ ꯍꯠꯂꯦ ꯌꯦꯡ ꯍꯧꯒꯠꯄ ꯅꯪꯗꯤ
ꯑꯩꯗꯤ ꯄꯨꯡ ꯇꯔꯨꯛꯇ
ꯄꯨꯡ ꯇꯔꯨꯛꯇ
ꯎꯝ
ꯑꯁ ꯌꯥꯍꯧꯉꯜꯂꯦꯍꯦ ꯑꯗꯨꯗꯤ
ꯉꯟꯕꯅꯤ
ꯑꯁ ꯍꯦꯛ ꯍꯧꯒꯠꯂꯒ ꯑꯁ ꯀꯔꯤ ꯇꯧꯕ ꯀꯞꯄ
ꯍꯦꯛ ꯍꯧꯒꯠꯂꯒ ꯑꯗꯨꯝ ꯂꯩꯕ
ꯑꯗꯨꯝ ꯂꯩꯒꯅꯨ ꯍꯦꯛ ꯍꯧꯒꯠꯂꯒ ꯃꯤ ꯎ ꯎꯕꯁꯤꯡ ꯍꯦꯛ ꯅꯨꯄꯤꯗꯤꯀꯣ ꯍꯦꯛ ꯍꯧꯒꯠꯂꯕ ꯃꯤ ꯎꯕꯁꯤꯡ ꯄꯪ ꯄꯪꯐꯨꯗ ꯐꯨꯒꯗꯣꯏꯅꯦ ꯄꯪꯐꯨꯗ ꯐꯨꯑꯣ ꯀꯅꯥ ꯀꯅꯥ ꯎꯕ꯭ꯔꯥ ꯍꯥꯏꯕꯗ
ꯍꯧꯔꯣ ꯑꯗꯨꯗꯤ
ꯑꯁ ꯑꯩꯗꯤ ꯑꯉꯥꯡ ꯅꯣꯡꯃꯗ ꯑꯉꯥꯡ ꯇꯔꯥ ꯀꯨꯟ ꯑꯗꯨꯝ ꯐꯨꯗꯥꯔꯥ ꯂꯩꯌꯦꯗ ꯑꯗꯨꯐꯥꯎ ꯀꯣꯅꯥꯗꯅ ꯑꯍꯟꯁꯤꯡ ꯎꯔꯗꯤ ꯑꯁ ꯈꯣꯡꯄꯥꯛꯅ ꯀꯥꯎꯔꯒ ꯑꯁ ꯀꯩꯅꯣ ꯅꯣꯏꯌꯨꯝ ꯅꯣꯏꯌꯨꯝ ꯃꯈꯥꯒꯤ ꯃꯊꯛꯀꯤꯗꯣ ꯑꯗꯨꯝ ꯂꯩꯔꯤꯕ꯭ꯔꯥ
ꯂꯩꯌꯦ ꯍꯣꯏ
ꯑꯣ ꯑꯗꯣ ꯃꯅꯨꯡꯒꯤ ꯃꯄꯥꯟꯒꯤ ꯃꯈꯥꯒꯤꯗꯨꯗꯤ ꯃꯅꯨꯡꯒꯤ ꯃꯄꯥꯟꯒꯤ ꯃꯈꯥꯒꯤꯗꯨꯗꯤ
ꯀꯩꯅꯣ ꯃꯅꯨꯡꯒꯤ ꯃꯄꯥꯟꯒꯤ ꯃꯈꯥꯒꯤꯗꯨꯗꯤ ꯍꯥꯏꯗꯤ
ꯑꯃꯨꯛ ꯅꯪꯖꯦ ꯀꯥꯎꯒꯜꯂꯦꯍꯦ
ꯀꯥꯎꯒꯟꯕꯅꯦ
ꯍꯦ ꯀꯩꯗꯧꯔꯥ ꯂꯩꯒꯦ ꯅꯪ
ꯐꯝꯃꯦ
ꯑꯁ ꯅꯨꯡꯉꯥꯏꯅꯦ ꯅꯪ ꯉꯁꯤꯗꯤ ꯀꯥꯏ ꯆꯠꯇꯣꯏꯅꯣ ꯑꯗꯨꯝ ꯐ꯭ꯔꯤꯗ ꯂꯩꯗꯣꯏꯔꯣ
ꯀ꯭ꯂꯥꯁ ꯆꯠꯀꯅꯤꯗ
ꯎꯝ ꯄꯨꯡ ꯀꯌꯥꯗ ꯄꯨꯡ ꯀꯌꯥꯗ ꯆꯠꯇꯣꯏꯕ
ꯄꯨꯡ ꯇꯔꯥꯗ
ꯎꯝ ꯄꯨꯡ ꯇꯔꯥꯗ ꯆꯠꯂꯒ ꯄꯨꯡ ꯀꯌꯥꯗ ꯑꯃꯨꯛ ꯍꯜꯂꯛꯇꯣꯏꯅꯣ
ꯄꯨꯡ ꯑꯃꯗ
ꯎꯝ ꯅꯨꯡꯉꯥꯏꯀꯣ ꯃꯤ ꯃꯆꯥꯗꯤ
ꯉꯁꯤꯗꯤ ꯀꯥꯏ ꯆꯠꯀꯅꯤ ꯅꯪꯗꯤ
ꯏꯁ ꯂꯧ ꯃꯇꯝꯅꯤꯅ ꯂꯧꯕꯨꯛꯇ ꯀꯨꯝ ꯇꯥꯔꯦꯅꯦ ꯈꯣꯏꯗꯤ ꯂꯧꯕꯨꯛꯇ ꯂꯥꯏꯔꯤꯛ ꯎꯔꯥꯏꯕ ꯆꯠꯂꯨꯈꯤꯒꯦ ꯑꯁ ꯎꯄꯥꯥꯏ ꯂꯩꯇꯦ ꯍꯨꯝ
ꯐꯩꯌꯦꯕ ꯑꯗꯨꯅ
ꯏꯁ ꯀꯅꯥꯅ ꯍꯥꯏꯕ ꯂꯧꯕꯛ ꯂꯧꯕꯨꯛꯀꯨꯝꯕ ꯍꯦꯟꯅ ꯅꯨꯡꯉꯥꯏꯕ꯭ꯔꯥ ꯀ꯭ꯂꯥꯁ ꯆꯠꯄ ꯍꯦꯟꯅ ꯅꯨꯡꯉꯥꯏꯕ꯭ꯔꯥ ꯎꯔꯨꯝꯗ ꯐꯦꯟ ꯃꯈꯥꯗ ꯐꯝꯃꯒ ꯑꯣꯖꯥꯅ ꯇꯥꯛꯄꯇꯣ ꯇꯥꯛꯄꯗꯣ ꯇꯥꯔꯒ ꯂꯩꯕꯗꯣ ꯅꯨꯡꯉꯥꯏꯕ꯭ꯔꯥ ꯂꯧꯕꯨꯛꯇ ꯀꯨꯝꯃꯒ ꯑꯁ ꯇꯤꯟ ꯀꯥꯛꯐꯩ ꯇꯤꯟ ꯀꯥꯡ ꯂꯩꯕꯗꯨꯗ ꯑꯁ
ꯃꯁꯥ ꯃꯁꯥꯒꯤ ꯅꯨꯡꯉꯥꯏꯕ ꯃꯁꯥ ꯃꯁꯥꯒꯤ ꯑꯋꯥꯕꯅꯤꯅ ꯂꯣꯏꯅ ꯂꯩꯗ ꯑꯗꯨꯕꯨꯗꯤ
ꯐꯖꯅ ꯍꯥꯏꯔꯦ ꯑꯗꯨꯕꯨ ꯑꯣꯏꯔꯣꯏꯗꯕ ꯋꯥꯅꯦ
ꯀꯩ ꯏꯟꯖꯥꯡ ꯆꯥꯔꯅꯤ
ꯉꯁꯤꯁꯦ ꯈꯪꯗ꯭ꯔꯤꯌꯦ ꯑꯩ ꯍꯦꯛ ꯍꯧꯒꯠꯂꯛꯄꯗꯒꯤ ꯀꯤꯠꯆꯟꯗ ꯆꯪꯗ꯭ꯔꯤ ꯀꯔꯤ ꯏꯟꯁꯥꯡ ꯊꯣꯡꯉꯝꯕꯅꯣ ꯍꯥꯏꯕꯗꯣ
ꯎꯝ ꯉꯔꯥꯡꯗꯤ ꯄꯨꯡ ꯀꯌꯥꯗ ꯇꯨꯝꯕ
ꯉꯔꯥꯡ ꯑꯁ ꯉꯔꯥꯡꯗꯤ ꯈꯔ ꯊꯦꯡꯗꯣꯛꯈ꯭ꯔꯦ ꯇꯨꯝꯕꯗꯣ
ꯀꯩꯒꯤ
ꯇꯔꯥꯃꯥꯊꯣꯏ ꯈꯔ ꯍꯦꯜꯂꯝꯕ꯭ꯔꯥ ꯑꯁ ꯈꯔꯗꯤ ꯊꯦꯡꯗꯣꯛꯈ꯭ꯔꯦ ꯉꯔꯥꯡ ꯇꯨꯝꯕꯗꯣ
ꯀꯩꯒꯤꯅꯣ
ꯍꯨꯝ
ꯀꯔꯤꯒꯤꯅꯣ
ꯁꯨꯝ ꯏꯃꯥꯟꯅꯕ ꯃꯌꯥꯝ ꯄꯨꯜꯂꯒ ꯂꯩꯏꯕ ꯑꯗꯨ ꯑꯣꯏꯕꯒꯤ ꯏꯄꯨꯈꯣꯏꯗ ꯄꯨꯜꯂꯒ ꯗꯨꯝ ꯂꯩꯕꯒꯤꯀꯣ ꯈꯔ ꯊꯦꯡꯗꯣꯛꯄ ꯍꯥꯏꯇꯥꯔꯦ
ꯅꯨꯡꯉꯥꯏ
ꯅꯍꯥꯟ ꯃꯈꯩꯗꯤ ꯉꯟꯇꯥ ꯉꯟꯇꯥ ꯇꯨꯝꯕꯅꯦ ꯄꯨꯡ ꯅꯤꯄꯥꯟ ꯃꯥꯄꯟ ꯃꯈꯥꯏ ꯑꯅꯝꯕꯅ ꯃꯥꯄꯟ ꯃꯈꯥꯏ ꯇꯨꯝꯕ ꯄꯨꯡ ꯇꯔꯥꯗ ꯇꯨꯝꯃꯗꯤ ꯇꯨꯝꯕꯗꯗꯤ ꯄꯥꯛ ꯂꯩꯇꯦꯗ ꯑꯩꯗꯣ
ꯎꯝ
ꯊꯦꯡꯅ ꯇꯨꯝꯕꯁꯦ ꯀꯔꯤ ꯇꯧꯕ꯭ꯔ ꯋꯥꯕ꯭ꯔꯥ ꯅꯨꯡꯉꯥꯏꯕ꯭ꯔꯥ ꯀꯃꯥꯏꯅ ꯇꯧꯒꯦ
ꯑꯁ ꯊꯦꯡꯅ ꯇꯨꯝꯕꯁꯦ ꯁꯥꯎꯅꯤꯡꯉꯦ
ꯀꯩꯒꯤꯅ ꯍꯧꯒꯠꯄ ꯉꯝꯗꯕꯒꯤ
ꯅꯠꯇꯦ ꯊꯦꯡꯅ ꯇꯨꯝꯃꯗꯤ ꯑꯩ ꯑꯩꯗꯤ ꯇꯨꯝꯕꯗꯣ ꯑꯩꯗꯤ ꯇꯨꯝꯕ ꯀꯥꯟꯗ ꯄꯦꯟꯗ꯭ꯔꯦꯗꯤ ꯁꯥꯎꯅꯤꯡꯉꯦ ꯑꯩꯗꯤ ꯉꯟꯇꯥ ꯇꯨꯝꯅꯤꯡꯉꯦ ꯇꯨꯝꯕ ꯀꯥꯟꯗꯗꯤ ꯄꯦꯟꯅ ꯇꯨꯝꯅꯤꯡꯉꯦ ꯑꯩꯗꯣ
ꯎꯝ
ꯄꯨꯡ ꯇꯔꯥ ꯄꯨꯡ ꯇꯔꯥ ꯃꯃꯥꯡꯗ ꯇꯨꯝꯒꯅꯤ ꯄꯨꯡ ꯃꯥꯄꯟ ꯃꯈꯥꯏ ꯑꯗ꯭ꯋꯥꯏꯗ ꯇꯨꯝꯒꯅꯤ ꯑꯩꯗꯤ ꯑꯍꯤꯡ ꯅꯨꯡꯗꯥꯡꯗꯣ ꯑꯍꯤꯡꯗꯀꯣ ꯐꯣꯟ ꯌꯦꯡꯕ ꯌꯥꯗꯦ ꯃꯨꯚꯤ ꯌꯦꯡꯕ ꯌꯥꯗꯦ ꯐꯤꯂꯝꯒꯨꯝꯕ ꯑꯗꯨꯝ ꯌꯦꯡꯉꯗꯤ ꯑꯁ ꯑꯗꯨꯝ ꯇꯨꯝꯅꯤꯡꯉꯛꯀꯅꯤ ꯑꯩꯗꯣ ꯎꯏꯊꯔꯛꯀꯅꯤ꯫
ꯉꯟꯅ ꯇꯨꯝꯕꯅ ꯐꯥꯏꯗꯦ꯫
ꯏꯁ ꯏꯃꯥꯟꯅꯕꯅ ꯇꯨꯝꯃꯜꯂꯦ ꯍꯥꯏ ꯑꯩꯕꯨ꯫ ꯎꯄꯥꯏ ꯂꯩꯇꯦ ꯑꯁ ꯑꯩꯗꯨꯀꯣ꯫ ꯆꯥꯠꯁꯨ ꯇꯧꯕ ꯌꯥꯗꯦ ꯋꯥꯆꯞꯀꯨꯝꯕꯗ ꯑꯣꯟꯂꯥꯏꯟꯗꯒꯨꯝ ꯑꯣꯟꯂꯥꯏꯟꯒꯨꯝꯕꯗꯁꯨ ꯆꯥꯠ ꯇꯧꯕꯁꯨ ꯌꯥꯗꯦ ꯑꯁ꯫ ꯑꯗꯨꯝ ꯇꯨꯅꯤꯡ ꯉꯛꯑ ꯑꯩꯗꯣ꯫ ꯇꯨꯝꯃꯔꯁꯨ ꯅꯨꯡꯉꯥꯏꯇꯦ ꯐꯠꯇꯕ ꯍꯥꯏꯇꯥꯔꯦ ꯑꯅ ꯈꯜꯂꯛꯄ꯫
ꯉꯟꯅ ꯇꯨꯝꯃꯒ ꯉꯟꯅ ꯍꯧꯒꯠꯄꯗꯨꯅ ꯐꯔꯦꯗ꯫
ꯎꯝ ꯍꯧꯒꯠꯄꯕꯨꯗꯤ ꯈꯔ ꯈꯔꯗꯤ ꯉꯥꯟꯅꯗꯦ ꯍꯧꯒꯠꯂꯤꯅ ꯇꯨꯝꯕꯒꯤ ꯆꯥꯡ ꯍꯥꯏꯔꯦ ꯍꯥꯏꯔꯗꯤ꯫ ꯄꯨꯡ ꯃꯉꯥ ꯃꯈꯥꯏ꯫ ꯄꯨꯡ ꯃꯉꯥ꯫ ꯑꯅꯝꯕꯅ ꯄꯨꯡ ꯃꯉꯥ ꯑꯗꯨꯀꯥꯟꯗ ꯑꯩ ꯍꯧꯒꯠꯂꯦꯗ꯫ ꯑꯗꯣ ꯐꯣꯟ ꯃꯦꯂꯒ ꯂꯩꯑꯦ꯫ ꯅꯪꯗꯤ ꯂꯥꯏꯔꯤꯛ ꯐꯖꯅ ꯄꯥꯔꯒ ꯂꯩꯔꯝꯕꯗꯣ ꯊꯦꯡ ꯊꯦꯡꯅ ꯇꯨꯝꯂꯝꯒꯅꯤꯅꯦ꯫
ꯐꯖꯅ ꯄꯥꯗꯦꯗ ꯏꯕꯒꯤ ꯌꯥꯝꯃꯟꯕꯒꯤ꯫
ꯄꯥꯔ ꯂꯩꯔꯒ꯫
ꯍꯣꯔꯦꯟꯗꯤ ꯉꯅ ꯑꯃꯨꯛ ꯇꯨꯝꯔꯦ ꯑꯗꯨꯗꯤ꯫
ꯀꯩꯗꯧꯕꯩ ꯉꯟꯅ ꯇꯨꯝꯗꯣꯏꯕ꯫
ꯊꯦꯡꯅ ꯇꯨꯝꯃꯗꯤ ꯇꯨꯝꯕ ꯄꯦꯟꯗꯗꯤ ꯁꯥꯎꯅꯤꯡꯉꯦ ꯍꯥꯏꯇꯥꯏꯅꯦ ꯅꯪ꯫
ꯑꯁ ꯎꯝ ꯊꯦꯡꯅ ꯇꯨꯝꯕꯅꯤ ꯑꯦ꯫ ꯅꯣꯏ ꯍꯦꯔꯣꯅ ꯌꯥꯔꯣꯏꯑꯦ ꯅꯪ ꯉꯟꯅ ꯇꯨꯝꯕꯗꯣ ꯊꯦꯡ ꯇꯨꯝꯃꯣ ꯍꯥꯏ꯫
ꯉꯣꯟꯗ ꯍꯥꯏꯕꯅꯤ ꯑꯩ ꯍꯥꯏꯕ ꯅꯠꯇꯦ꯫
ꯎꯝ ꯑꯩꯉꯣꯟꯗꯗꯤ ꯉꯟꯅ ꯇꯨꯝꯒꯦ ꯍꯥꯏꯕ ꯅꯪ ꯍꯦꯔꯣꯗꯗꯤ ꯊꯦꯡꯅ ꯇꯨꯝꯒꯦ ꯍꯥꯏꯕ꯫
ꯑꯗꯨꯗꯤ ꯌꯥꯔꯣꯏ ꯑꯩ ꯗꯤꯁꯇꯔ ꯇꯧꯔꯛꯑꯅꯤ꯫
ꯀꯩ ꯇꯨꯝꯃꯕ꯭ꯔꯥ ꯇꯨꯝꯃꯕ꯭ꯔꯥ꯫ ꯕꯣꯔ ꯌꯥꯡꯉꯦ ꯑꯩꯗꯤ ꯑꯩꯗꯤ ꯉꯁꯤ꯫ ꯑꯩꯗꯤ ꯉꯁꯤ ꯑꯀꯥꯕꯗꯣ ꯑꯩꯗꯤ ꯑꯩꯒꯤ ꯌꯦꯛꯅꯕꯅꯦ꯫
ꯀꯔꯤ ꯁꯄꯣꯠ ꯇꯧꯕ ꯅꯪꯗꯤ꯫
ꯍꯥꯥ꯫
ꯀꯔꯤ ꯁꯥꯄꯣꯔꯠ ꯇꯧꯕꯅꯣ꯫ ꯁꯤ
ꯑꯩꯗꯤ ꯅꯝꯕꯔ ꯁꯚꯦꯟ ꯉꯔꯥꯡ ꯕꯣꯜ ꯆꯟꯕꯗꯣ ꯑꯩꯅꯦ꯫ ꯄꯦꯅꯥꯇꯤꯗ ꯆꯟꯈꯤꯕꯗꯣ ꯑꯩꯅꯦ꯫
ꯑꯩꯗꯤ ꯉꯁꯤ ꯈꯛꯇ ꯈꯪꯉꯦꯅ꯫
ꯏꯁ ꯑꯩꯅꯦ ꯉꯔꯥꯡ ꯕꯣꯜ ꯆꯪꯈꯤꯕꯗꯣ ꯀꯞꯇꯣ ꯄꯨꯔꯛꯑꯗꯤ ꯀꯣ꯫ ꯅꯪꯒꯤ ꯁꯅꯥ ꯁꯥꯕꯤꯒꯦ ꯅꯪꯒꯤ ꯁꯅꯥ ꯍꯥꯏꯕꯁꯦ꯫ ꯅꯪ ꯅꯪ ꯅꯀꯣꯛꯇꯒꯤꯅ ꯅꯪ ꯈꯣꯡ ꯐꯥꯎꯕ ꯅꯪꯒꯤ꯫ ꯒꯣꯞꯁꯨ ꯁꯥꯕꯤꯒꯦ ꯅꯪꯒꯤ ꯐꯨꯔꯤꯠꯁꯨ ꯁꯥꯕꯤꯒꯦ꯫ ꯈꯣꯡꯒ꯭ꯔꯥꯎꯁꯨ ꯁꯥꯕꯤꯒꯦ ꯅꯪꯒꯤ ꯃꯣꯏꯖꯥꯁꯨ ꯁꯥꯕꯤꯒꯦ꯫ ꯑꯗꯨꯒ ꯅꯪ ꯅꯪ ꯅꯥꯞ ꯇꯥꯏꯊꯣꯛꯅꯕꯁꯨ ꯁꯥꯕꯤꯒꯦ ꯌꯥꯔꯦꯀꯣ꯫
ꯍ ꯅꯨꯡꯉꯥꯏꯕ ꯇꯥꯔꯦꯅꯦ ꯑꯗꯨꯗꯤ꯫
ꯂꯩꯁꯥꯕꯤꯗꯤ ꯁꯤꯡꯖꯨ ꯁꯤꯡꯖꯨ ꯆꯥꯒꯅꯤꯅ ꯁꯤꯡꯖꯨ ꯆꯥꯔꯀꯥꯟꯗ ꯇꯞꯇꯧꯔꯄ꯫ ꯊꯔꯥ ꯇꯔꯥ ꯊ ꯂꯧꯕ ꯑꯗꯨ ꯇꯥꯏꯇꯣ ꯃꯁꯨ ꯁꯥꯕꯤꯒꯦ ꯅꯪꯒꯤ꯫
ꯌꯥꯏ ꯀꯩꯁꯨ ꯀꯥꯏꯗꯦ꯫
ꯑꯗꯣ ꯅꯪ ꯌꯨꯝꯗꯣ ꯑꯩꯈꯣꯏ ꯌꯨꯝꯗꯒꯤ ꯀꯌꯥꯃꯨꯛ ꯂꯥꯛꯞꯄ꯭ꯔꯥ꯫
ꯈꯪꯗꯦ ꯅꯪ ꯈꯪꯗꯕ꯭ꯔꯣ
ꯑꯦ ꯈꯪꯒꯨꯝ ꯈꯪꯕꯒꯨꯝ ꯈꯪꯗꯕꯒꯨꯝ ꯇꯥꯎꯕ
ꯅꯤꯡꯉꯥꯏ ꯇꯧꯕꯍꯦ
ꯅꯪ ꯅꯪ ꯅꯪ ꯌꯣꯟꯗ ꯑꯩꯈꯣꯏꯒꯤ ꯑꯋꯥꯡ ꯊꯪꯕꯗ ꯅꯠꯇ꯭ꯔꯣ ꯑꯣ ꯅꯣꯏꯔꯣꯝꯗ ꯀꯩꯅꯣ ꯀꯩꯅꯣ ꯍꯪꯒꯦ ꯍꯧꯗꯣꯡꯒꯨꯝꯕ ꯂꯩꯕ꯭ꯔꯥ
ꯂꯩꯇꯦꯗ ꯑꯗꯨꯒꯨꯝꯕ
ꯑꯁ ꯂꯩꯔꯗꯤ ꯂꯧꯕ ꯂꯥꯛꯑꯒꯦ ꯇꯧꯔꯒ
ꯅꯣꯏꯗ ꯍꯨꯏ ꯂꯩꯕ꯭ꯔ
ꯍꯨꯅꯗꯤ ꯂꯩꯥꯏꯌꯦ
ꯍꯨꯏ ꯑꯃ ꯂꯧꯒꯦ
ꯑꯁ ꯍꯨꯏꯅꯥꯎ ꯄꯝ꯭ꯔ
ꯍꯥꯥ
ꯍꯩꯅꯎꯄꯥꯥꯝꯕ꯭ꯔꯥ
ꯀꯩ ꯍꯥꯏꯅꯣ
ꯍꯨꯏꯅꯥꯎ ꯍꯨꯏꯅꯎ ꯅꯪꯒꯤ ꯍꯣꯔꯦꯟ ꯊꯥꯔꯛꯀꯦꯇ ꯑꯩꯈꯣꯏ ꯍꯨꯅꯥꯎ ꯗꯎ ꯌꯥꯝ ꯍꯩꯕꯅꯦ ꯑꯁꯤꯁꯦ ꯏꯅꯥꯎ ꯅꯪ ꯁꯤ ꯃꯌꯨꯝꯗ ꯆꯠꯂꯣꯀꯣ ꯍꯥꯏꯔꯗꯤ ꯑꯗꯨꯝ ꯆꯠꯂꯅꯤ ꯅꯣꯏ ꯌꯨꯝꯗ ꯑꯗꯨꯝ ꯗꯥꯏꯔꯦꯛ ꯂꯥꯛꯀꯅꯤ ꯈꯣꯏ ꯍꯨꯏ ꯅꯥꯎꯗꯣꯏ ꯍꯥ
ꯑꯃ ꯊꯥꯔꯛꯑꯣꯀꯣ ꯑꯗꯨꯗꯤ
ꯎꯝ ꯍꯣꯔꯦꯟ ꯊꯔꯥꯛ ꯀꯦ ꯌꯥꯝ ꯐꯖꯥꯕꯅꯦ ꯃꯁꯛ ꯁꯨ ꯅꯥꯝ ꯂꯅꯨꯡꯁꯤꯕꯅꯦ ꯑꯁ
ꯐꯖꯔꯝꯒꯅꯤ
ꯅꯪꯒ ꯎꯔꯗꯤꯀꯣ ꯑꯁ ꯑꯩ ꯍꯦꯔꯣꯗꯒꯤ ꯃꯁꯥ ꯌꯥꯝꯅ ꯐꯖꯩꯅꯦ ꯑꯩ ꯍꯦꯔꯣꯗꯣ ꯀꯥꯏꯅꯈ꯭ꯔꯒꯦ ꯅꯪ ꯅꯪ ꯑꯣꯏꯅ ꯑꯩ ꯍꯦꯔꯣꯛ ꯀꯨꯔꯗꯤ ꯑꯗꯨ ꯅꯪ ꯅꯣꯏ ꯃꯥꯅ ꯁꯥꯎꯔꯛꯇꯣꯏꯅꯦ ꯀꯔꯤꯅꯣ ꯁꯤꯗꯤ ꯍꯨꯏ ꯍꯨꯏꯅꯦ ꯁꯤꯗꯤ ꯃꯤ ꯅꯠꯇꯦ ꯦꯁꯤꯗꯤ ꯂꯩꯃꯤꯟꯅꯕ ꯌꯥꯔꯣꯏ ꯅꯪ ꯅꯀꯣꯛ ꯋꯥꯏꯠꯄ꯭ꯔꯥ ꯅꯀꯣꯛ ꯉꯥꯎꯕ꯭ꯔ ꯅꯪ ꯀꯣꯛ ꯉꯥꯎꯕ꯭ꯔꯥ ꯍꯥꯏꯔꯛꯀꯅꯤ ꯂꯣꯏꯦ
ꯍꯥꯏꯔꯣꯏ ꯍꯥꯏꯔꯣꯏ ꯑꯩꯅꯁꯨ ꯇꯧꯔꯣꯏ
ꯏꯁ ꯍꯥꯏꯔꯛꯀꯅꯤ ꯍꯥꯏꯔꯛꯀꯅꯤ
ꯏꯆꯤꯟ ꯏꯅꯥꯎ ꯀꯌꯥꯅꯣ ꯅꯪꯗꯤ
ꯏꯆꯤꯟꯜ ꯏꯅꯥꯎ ꯍꯥꯏꯗꯤ ꯃꯉꯥ ꯃꯉꯥꯅꯦ ꯅꯪꯗꯤ
ꯑꯩ ꯑꯅꯤ ꯑꯩꯒ ꯏꯅꯥꯎꯅꯨꯄꯥ ꯑꯃ
ꯑꯅꯤ ꯈꯛꯇꯪꯗꯤ ꯌꯥꯝꯗꯦꯍꯦ ꯑꯃꯨꯛꯀ ꯄꯣꯛꯊꯣꯛꯄ ꯌꯥꯗꯔꯣ ꯅꯣꯏ ꯃꯥꯗ ꯄꯣꯛꯍꯜꯂꯣ
ꯌꯥꯔ ꯑꯅꯤꯅ
ꯑꯁ ꯀꯩꯗꯧꯕꯅꯤ ꯉ ꯑꯅꯤꯈꯛꯇꯪ
ꯌꯥꯝ ꯈꯔꯦꯅ
ꯏꯁ ꯌꯥꯝꯗꯦꯍꯦ ꯅꯪꯅ ꯀꯩꯅꯣ ꯑꯣꯏꯔꯣ ꯅꯪꯅ ꯅꯪꯅ ꯗꯣꯛꯇꯔ ꯑꯣꯏꯔꯣ ꯅꯪꯅ ꯅꯪꯎ ꯅꯨꯄꯥꯅ
ꯄꯨꯂꯤꯁ ꯑꯣꯏꯔꯣ ꯑꯗꯨ ꯑꯣꯏꯔꯗꯤ ꯏꯟꯖꯤꯅꯤꯌꯥꯔꯒꯤꯁꯨ ꯂꯩꯇ꯭ꯔꯦ ꯁꯤꯚꯜ ꯁꯔꯚꯤꯁꯀꯤꯁꯨ ꯂꯥꯏꯇꯔꯦ ꯂꯩꯇꯔꯦ ꯐꯨꯕꯣꯜ ꯂꯒꯁꯨꯂꯥꯏꯇꯔꯦ ꯇꯥꯕꯔꯣ
ꯇꯥꯏꯌꯦ ꯇꯥꯏ
ꯏꯁ ꯑꯅꯤ ꯑꯍꯨꯝ ꯑꯅꯤ ꯑꯍꯨꯝꯒ ꯑꯃꯨꯛꯀ ꯄꯨꯊꯣꯛꯍꯜꯂꯣ ꯅꯣꯏ ꯃꯥꯗ ꯑꯁꯤ ꯄꯣꯛ ꯄꯨꯊꯣꯔꯛꯑꯣ ꯍꯥꯏꯌꯣ ꯀꯔꯤꯅꯣ ꯑꯅꯤ ꯈꯛꯇꯪꯗꯤ ꯀꯔꯤꯁꯨ ꯇꯥꯟꯅꯔꯦꯅ ꯀꯥꯏꯗꯒꯤ
ꯅꯪ ꯅꯪ ꯄꯣꯛꯑꯒ ꯄꯤꯔꯛꯑꯣ
ꯑꯩꯗꯤ ꯇꯔꯥꯃꯨꯛ ꯄꯣꯛꯒꯦ ꯇꯧꯔ ꯂꯩꯅꯦꯗ ꯈꯔ ꯅꯪꯒꯤ ꯄꯤꯔꯛꯀꯦꯀꯣ
ꯎꯝ
ꯍꯌꯦꯡ ꯃꯉꯥꯃꯨꯛ ꯄꯣꯛꯈꯥꯏꯅꯤꯉꯥꯏ ꯂꯩꯌꯦ ꯃꯊꯪ ꯃꯊꯪ ꯅꯪꯒꯤ ꯑꯅꯤꯗꯤ ꯌꯥꯎꯔꯒꯥ ꯀꯥꯏ ꯇꯣꯛꯄꯤꯅꯤ
ꯑꯃ ꯌꯥꯔꯦꯗ ꯑꯅꯤ ꯌꯥꯃꯟꯈ꯭ꯔꯦ
ꯏꯁ ꯑꯅꯤ ꯑꯃꯈꯛꯇꯪ ꯋꯥꯔꯤꯗꯤ ꯌꯥꯔꯤꯅꯤ ꯍꯥꯏꯕ
ꯑꯥ
ꯅꯨꯄꯤ ꯄꯥꯝꯕ꯭ꯔꯥ ꯅꯨꯄꯥ ꯄꯥꯝꯕ꯭ꯔꯥ
ꯃꯥ ꯍꯦꯛꯛꯇ ꯌꯥꯏ
ꯎꯝ ꯑꯃ ꯍꯦꯛꯇ ꯌꯥꯦ ꯍꯥꯏꯔꯗꯤ ꯑꯗꯨ ꯑꯣꯏꯔꯗꯤ ꯇꯪꯈꯥꯏꯅ ꯇꯪꯈꯥꯏꯅ ꯅꯨꯄꯤ ꯇꯪꯈꯥꯏꯅ ꯅꯨꯄꯥ ꯑꯗꯨꯗꯣ ꯄꯤꯔꯛꯑꯒꯦ
ꯑꯗꯨꯁꯨ ꯀꯥꯏꯗꯩ
ꯎꯝ ꯇꯄꯤꯔꯛꯑꯒꯦ ꯅꯪ ꯅꯅꯥꯎ ꯅꯨꯄꯥꯗꯣ ꯍꯣꯃꯣꯔꯥ
ꯅꯠꯇꯦ
ꯑ ꯗꯥꯀꯨ
ꯃ ꯃꯥꯥꯟꯗ ꯃꯥꯂꯦꯒ
ꯅꯪ ꯅꯅꯥꯎ ꯅꯨꯄꯥꯗꯨ ꯗꯥꯀꯨ